ꯑꯗ ꯌꯥꯁꯦ ꯍꯧꯁꯤ ꯐꯥꯎꯕ ꯆꯞ ꯃꯥꯟꯅꯩ ꯀꯣꯜ ꯇꯧꯔꯒ ꯌꯥꯔꯛꯇꯦ
ꯃꯥꯅꯦ ꯑꯃꯛꯁꯨ ꯆꯞꯄꯩ ꯑꯃꯨꯛꯁꯨ ꯆꯞꯇꯦ ꯍꯣꯏ ꯍꯟꯗꯛꯇꯤ ꯑꯃꯨꯛ ꯌꯥꯔ ꯃꯥꯟ
ꯅꯨꯃꯤ ꯍꯨꯝꯅꯤꯒꯤ ꯑꯋꯥꯕꯗꯣ ꯉꯁꯤꯗꯤ ꯈꯪꯅꯨꯡ ꯅꯨꯡꯉꯥꯏꯔꯛꯇ꯭ꯔꯦ ꯁꯨꯃꯥꯏ ꯅꯨꯡꯉꯥꯏꯝ ꯇꯥꯔꯗꯤ ꯅꯍꯥꯟꯅ ꯅꯣꯡꯃꯥꯗ ꯗꯨꯝ ꯂꯣꯏꯔꯗꯧꯅꯤꯗ
ꯑꯥ ꯑꯃꯨ ꯑꯃꯨꯃꯨ ꯇꯠꯄꯖꯦ
ꯎꯝ
ꯕ꯭ꯔꯣ ꯗꯨꯗꯤ
ꯃꯃꯥ ꯅꯪ ꯑꯦ ꯂꯥꯛꯁꯤ ꯀꯔꯤ ꯃꯇꯥꯡ ꯑꯝ ꯇꯧꯁꯤꯒꯦ
ꯕ꯭ꯔꯣꯒꯤ ꯉꯁꯥꯏꯒꯤ ꯍꯪꯒꯤꯕꯗꯣ ꯇꯠꯈꯤꯕꯅ ꯍꯥꯜꯂ ꯃꯥꯜꯂꯦ ꯕ꯭ꯔꯣꯒꯤ ꯑꯦꯝ ꯌꯨ ꯃꯇꯝꯗ ꯂꯣꯏꯁꯟꯒꯤꯔ ꯀꯃꯥꯏ ꯇꯧꯒ꯭ꯔꯤꯅꯣ
ꯑꯣ ꯑꯣ ꯑꯩꯒꯤꯗꯨꯔꯣ ꯑꯦꯝ ꯌꯨ ꯃꯃꯥꯡ ꯂꯥꯟ ꯀꯩꯅꯣ ꯑꯣꯏ ꯂꯣꯏꯗꯣꯏꯅꯤ ꯂꯥꯟ ꯍꯦꯛ ꯍꯧꯕ ꯅꯨꯃꯤꯠ ꯊꯥꯗꯣ
ꯑꯥ
ꯇꯨ ꯊꯥꯎꯖꯟ ꯇ꯭ꯋꯦꯟꯇꯤ ꯊ꯭ꯔꯤ ꯃꯦ ꯃꯥꯔꯁꯔ ꯃꯦꯒꯤ ꯑꯥ ꯃꯦꯒꯤ ꯇꯨ ꯊꯥꯎꯖꯟ ꯇꯣꯏꯟꯇꯤ ꯊ꯭ꯔꯤ ꯃꯦ ꯊꯥꯗ ꯂꯥꯟꯅꯦ ꯃꯥꯅꯦ
ꯃꯇꯝꯗꯨꯗ ꯑꯩꯅ ꯍꯥꯏꯗꯤ ꯗꯥꯎꯟ ꯆꯠꯄꯩ ꯆꯥꯡꯁꯦ ꯁꯣꯝꯗ ꯑꯩꯈꯣꯏ ꯂꯩ ꯀꯥꯏꯔꯣꯝꯗ ꯃꯇꯝꯗ ꯂꯥꯟ ꯀꯟꯕꯅꯤꯅ ꯑꯩꯈꯣꯏꯒꯤ ꯃꯅꯨꯡꯒꯤꯁꯨ ꯑꯗꯨꯝ ꯀꯩꯅꯣ ꯄꯤꯗꯅ ꯆ꯭ꯔꯦꯅꯤꯡ ꯄꯤꯗꯅ ꯁ꯭ꯋꯥꯏꯗ ꯑꯔꯥꯝꯕꯥꯏꯒꯤ ꯅꯠꯇꯕ
ꯑꯥ
ꯃꯣꯏꯒꯤ ꯑꯇꯣꯞꯄ ꯑꯗꯨꯝꯕ ꯇ꯭ꯔꯦꯅꯤꯡ ꯌꯥꯎꯁꯤꯟꯒꯦ ꯇꯧꯔ ꯑꯗꯨꯒ ꯌꯥꯎꯔꯦ ꯈꯣꯠꯂꯦ ꯆꯪꯕꯒꯤ ꯍꯥꯏꯕ ꯅꯠꯇꯕꯀꯣ ꯄꯣꯠꯇꯣ ꯋꯥꯈꯟꯗꯣ ꯉꯁꯥꯏꯒꯤ ꯑꯗꯣꯝꯝꯗ ꯈꯤꯇꯪ ꯐꯤꯖꯤꯀꯦꯜꯂꯤ ꯍꯥꯔꯗ ꯋꯥꯔꯛ ꯇꯧꯔꯒ ꯗꯥꯏꯚꯔꯠꯁꯨ ꯇꯧꯋꯤ ꯄ꯭ꯂꯁ ꯍꯌꯦꯡ ꯍꯌꯦꯡꯕꯨꯗꯤ ꯀꯥꯟꯁꯨ ꯀꯥꯟꯅꯦ ꯌꯥ ꯈꯜꯂꯒꯀꯣ ꯑꯗꯨꯃꯥꯏꯅ ꯇꯧꯔꯝꯕ ꯅꯠꯇꯦ
ꯉꯝꯗꯤ ꯉꯝꯈꯤꯕ꯭ꯔꯥꯕ ꯑꯗꯨꯝ ꯀꯌꯥꯝ ꯀꯨꯏꯅ ꯃꯇꯝ ꯀꯌꯥꯝ ꯀꯨꯏꯅꯗꯤ ꯆꯪꯈꯤꯒꯦꯕ ꯑꯗꯨꯝ ꯍꯦꯟꯗꯜ ꯇꯧꯅꯕ ꯍꯣꯠꯅꯕꯗ
ꯊꯥ ꯍꯣꯏ ꯑꯗꯨꯒꯤ ꯃꯇꯨꯡ ꯑꯗꯨꯃꯥꯏꯅ ꯈꯔ ꯄꯨꯔꯥ ꯏꯁꯥꯁꯦ ꯍꯥꯟꯅ ꯌꯥꯝꯅ ꯍꯥꯟꯅꯗꯤ ꯄꯨꯔ ꯒꯣꯜꯗꯟ ꯇꯧꯔꯝꯃꯤ ꯑꯩ
ꯍ
ꯃꯇꯝꯗꯨꯗꯗꯤ ꯀꯩ ꯍꯥꯏꯅꯤ ꯄꯥꯔꯇꯤ ꯑꯃ ꯄꯨꯕ ꯃꯇꯝꯗ ꯀꯩꯝ ꯇꯧꯕ ꯃꯇꯝꯗ ꯑꯩ ꯌꯥꯎꯗꯕ ꯃꯄꯨꯡ ꯐꯥꯗꯕꯤ ꯑꯗꯨꯝ ꯇꯧꯔꯝꯕꯅꯦꯕ
ꯑꯥ
ꯃꯇꯝꯗꯨꯗ ꯑꯩ ꯗꯥꯎꯟ ꯊꯤꯅ ꯆꯠꯈꯤꯕꯅꯤꯀꯣ ꯑꯩꯗꯣ ꯀꯩ ꯍꯥꯏꯅꯤ ꯃꯣꯏꯅ ꯑꯣꯏꯅ ꯏꯃꯥꯟꯅꯕꯁꯤꯡꯗꯨꯅ ꯃꯣꯏꯅ ꯁꯞꯄꯣꯔꯠ ꯇꯧꯕꯤꯔꯒ ꯎꯪ ꯍꯥꯟꯅꯩ ꯀꯩꯅꯣꯗꯣ ꯍꯜꯂꯛꯑꯣꯅꯦ ꯑꯗꯨꯗ ꯍꯥꯏꯕꯗꯀꯣ
ꯑꯥ
ꯅꯪ ꯍꯥꯟꯅꯩ ꯐꯤꯕꯝꯗꯣ ꯍꯜꯂꯛꯑꯣꯅꯦ ꯑꯗꯨꯗ ꯑꯗꯥ ꯑꯗꯨꯝ ꯁꯞꯄꯣꯔꯠ ꯇꯧꯕꯤꯔꯕꯣ ꯆꯨꯝꯅ ꯑꯗꯨꯝ ꯆꯠꯈ꯭ꯔꯦ ꯊꯥ ꯊꯥꯍꯦꯜꯂꯝꯒꯅꯤ ꯊꯥ ꯍꯧꯖꯤꯛꯇꯤ ꯂꯥꯟꯁꯨ ꯂꯣꯏꯔꯦ ꯇꯨ ꯊꯥꯎꯖꯟ ꯇꯣꯏꯟꯇꯤ ꯐꯣꯔ ꯑꯁꯨꯋꯥꯏꯗ ꯑꯩ ꯀꯩꯅꯣ ꯈꯜꯂꯛꯄꯅꯦ ꯑꯦꯝꯃꯨ ꯈꯟꯕꯅꯦ
ꯑꯣ
ꯑꯦꯝ ꯌꯨꯗ ꯆꯪꯕꯒꯤ ꯑꯍꯥꯟꯕ ꯃꯇꯝꯗꯨꯗ ꯐꯥꯎꯕꯗ ꯑꯩ ꯑꯗꯨꯝ ꯇꯧꯑꯦꯕ
ꯑꯥ
ꯑꯗꯨꯃꯥꯏꯅ ꯇꯧꯕ ꯉꯝꯗꯕꯤꯗꯣ ꯋꯥꯅ ꯂꯩꯕꯤꯗꯣ ꯇꯧꯕ ꯑꯗꯣ ꯊꯥꯖꯕꯥ ꯊꯝꯅꯤꯡꯗꯕꯗꯣ ꯄꯣꯠ ꯈꯨꯗꯤꯡꯃꯛꯇ
ꯑꯁ ꯇꯧꯕꯅꯤ ꯕ꯭ꯔꯣ ꯑꯗꯨꯕꯨꯗꯤ ꯑꯩꯁꯨ ꯕ꯭ꯔꯣꯒꯤ ꯑꯦꯛꯁꯄꯤꯔꯦꯟꯁꯇꯒ ꯆꯞ ꯃꯥꯟꯅꯥꯅ ꯐꯥꯎꯋꯦ
ꯍꯣꯏ ꯌꯥꯝ ꯉꯁꯥꯏꯒꯤ ꯍꯦꯟꯅ ꯑꯃꯨꯛ ꯑꯩꯅ ꯑꯃꯨꯛ ꯅꯨꯡꯉꯥꯏꯇ꯭ꯔꯤꯁꯦ ꯑꯩꯅ ꯑꯗꯨꯃꯥꯏꯅ ꯁꯣꯛ ꯇꯧꯔꯤꯕ ꯇꯟꯖꯥꯗꯨꯗ ꯏꯃꯨꯡꯗ ꯈꯠꯅꯕꯁꯨ ꯌꯥꯎꯈ꯭ꯔꯦꯕ
ꯑꯥ
ꯑꯗꯨꯅ ꯃꯔꯝ ꯑꯣꯏꯔꯒ ꯏꯃꯨꯡꯗꯁꯨ ꯈꯔ ꯍꯥꯏꯗꯤ ꯌꯥꯝ ꯊꯤꯅ ꯆꯥꯎꯕ ꯍꯥꯏꯗꯤ ꯐꯥꯏꯠ ꯑꯃꯒꯥ ꯇꯥꯔꯦ ꯑꯩ ꯑꯗꯨꯝ ꯄꯣꯛꯄ ꯌꯥꯎꯔꯅꯤꯀꯣ ꯑꯗꯨꯏ ꯈꯜꯂꯕꯨꯗꯤ ꯑꯁ ꯌꯥꯝ ꯊꯤꯅ ꯅꯨꯡꯁꯤ ꯍꯧꯖꯤꯛꯇꯀꯣ ꯁꯨꯃꯥꯏꯅ ꯈꯜꯂꯨꯔꯒ ꯑꯗꯨꯏ ꯄꯣꯠꯇꯣ ꯌꯥꯝ ꯊꯤꯅ ꯐꯠꯇꯦ ꯈꯣꯠꯇꯦ ꯈꯜꯂꯒ ꯑꯃꯨꯛ ꯍꯟꯅ ꯇꯧꯔꯔꯣꯏꯒꯦ ꯈꯜꯂꯦꯒ ꯑꯁꯨꯃꯥꯏ ꯂꯩꯈꯤꯕꯁꯤꯀꯣ ꯌꯥꯝ ꯊꯤꯅ ꯐꯩ ꯍꯧꯖꯤꯛꯀꯤꯗꯤ
ꯍꯣꯠ ꯆꯨꯝꯃꯤ ꯕ꯭ꯔꯣꯅ ꯈꯜꯂꯤꯗꯨꯁꯨ ꯍꯥꯏꯗꯤ ꯕ꯭ꯔꯣ ꯃꯁꯤ ꯍꯥꯏꯗꯤ ꯀꯟꯗꯤꯁꯟꯗꯨꯅꯁꯨ ꯑꯣꯏꯈꯤꯕ ꯑꯣꯏ
ꯍꯣꯏ ꯐꯥꯖꯤꯜꯂꯒ ꯉꯁꯥꯏ ꯃꯅꯨꯡꯗꯨꯗ ꯐꯨꯝꯃꯒ ꯑꯗꯨ ꯀꯣꯝꯆꯥ ꯍꯥꯞꯅꯔꯒꯗꯤ ꯍꯧꯥꯎꯅꯤꯡꯕ ꯄꯣꯠ ꯑꯣꯏꯔꯝꯕꯖꯥꯠꯅꯤꯗ꯫ ꯃꯅꯨꯡꯗꯗꯤ ꯁꯥꯎꯅꯤꯡꯕ ꯃꯄꯥꯟ ꯊꯣꯡꯗꯅ ꯁꯥꯎꯅꯤꯡꯉꯦꯁꯨ ꯎꯇꯤ ꯎꯅꯤꯡꯗꯕ꯫ ꯇꯧꯔꯀꯥꯟꯗꯨꯗ ꯄꯣꯠꯇꯨ ꯇꯥꯏꯅꯐꯝ ꯑꯃꯗ ꯀꯣꯛ ꯇꯥꯅꯤꯡꯁꯤꯜꯂꯒ ꯀꯩꯅꯣꯝ ꯇꯧꯈꯤꯕꯗꯨ꯫
ꯃꯥꯅꯦ ꯃꯥꯅꯦ ꯑꯁ ꯑꯩꯗꯤ ꯕ꯭ꯔꯣ ꯕ꯭ꯔꯣꯒꯤ ꯀꯟꯗꯤꯁꯟꯒ ꯆꯞ ꯃꯥꯟꯅꯩꯌꯦꯕꯀꯣ꯫
ꯑꯥ꯫
ꯑꯩ ꯑꯩꯅꯕꯨ ꯀꯃꯥꯏꯅ ꯐꯪꯖꯅꯒꯦ ꯍꯥꯏꯕ ꯃꯇꯝꯗ꯫ ꯑ ꯀꯩꯅꯣ ꯇꯧꯈꯤꯕ ꯍꯥꯏꯇꯥꯔꯦꯅꯦ ꯕ꯭ꯔꯣ ꯑꯩꯒꯤ ꯏꯆꯤꯟꯅꯃꯛꯨ ꯁꯨꯃꯥꯏꯅ ꯇꯧꯈꯤꯕ ꯍꯥꯏꯗꯤ ꯑꯩꯁꯨ ꯏ ꯕ꯭ꯔꯣꯗꯗꯒꯤ ꯑꯩꯅ ꯆꯍꯤꯃꯨꯗꯤ ꯍꯥꯜꯂꯦ꯫ ꯑꯩꯈꯣꯏ ꯑꯃꯨꯛ꯭ꯋꯇꯤ꯭ꯔꯤ ꯑꯦꯝ ꯌꯨꯗ ꯆꯪꯕꯅꯦꯕ꯫
ꯑꯥ꯫
ꯑꯦꯝ ꯌꯨ ꯆꯪꯕꯁꯤꯗ ꯍꯥꯏꯗꯤ ꯁꯨꯃꯥꯏꯅ ꯇꯧꯕ ꯍꯥꯏꯇꯥꯥꯔꯦ ꯑꯩꯅ ꯈꯪꯅꯕꯕꯨꯗꯤ ꯀꯨꯏꯗꯦ ꯀꯣꯂꯦꯖ ꯇꯝꯃꯤ ꯀꯥꯏꯗ ꯈꯪꯅꯕꯅꯦꯕ꯫
ꯑꯗꯨꯗ ꯑꯩꯅ ꯀꯣꯂꯦꯖ ꯇꯥꯝꯃꯤꯉꯩꯗ ꯄꯥꯝꯖꯈꯤꯕ ꯅꯨꯄꯤ ꯑꯃ ꯌꯥꯎꯕ ꯍꯥꯏꯇꯥꯔꯦꯅꯦ꯫ ꯅꯨꯄꯤꯁꯤꯁꯨ ꯍꯥꯏꯗꯤ ꯃꯇꯝꯗꯨꯗ ꯑꯩꯅ ꯁꯨꯝ ꯍꯥꯏꯕꯗꯤ꯫ ꯏꯀꯥꯏ ꯏꯀꯥꯏ ꯂꯩꯔꯒ ꯁꯨꯃꯥꯏꯅ ꯂꯩꯅꯅꯤꯡꯉꯥꯏꯁꯤꯗ ꯍꯧꯖꯤꯛꯀꯤ ꯅꯨꯄꯤꯁꯤꯅ ꯍꯥꯟꯈꯤꯕ ꯍꯥꯏꯇꯥꯔꯦ꯫
ꯑꯣ꯫
ꯑꯗꯨꯗ ꯍꯥꯟꯗꯤꯅ ꯁꯨꯝ ꯀꯣꯏꯅꯔꯒ ꯁꯨꯃꯥꯏ ꯁꯨꯝ ꯀꯣꯏꯅꯔꯛꯄꯗꯨꯗ꯫ ꯃꯥꯅ ꯈꯪꯗꯣꯛꯈꯤꯕ ꯍꯥꯏꯇꯥꯔꯦꯅꯦ ꯑꯩꯅ ꯃꯥ ꯅꯨꯄꯤ ꯑꯃꯥ ꯄꯥꯝꯃꯤꯁꯦ ꯃꯣꯏ ꯁꯨꯝ ꯈꯪꯉꯦꯕꯀꯣ꯫
ꯎꯝ꯫
ꯑꯗ ꯑꯩꯁꯨ ꯄꯥꯝꯃꯒꯗ ꯑꯩ ꯀꯣꯏꯈꯤꯗ꯭ꯔꯕꯅꯤꯅ ꯑꯩꯗꯤ ꯃꯉꯣꯟꯗ ꯀꯩꯁꯨ ꯏꯟꯇꯔꯦꯁꯇ ꯎꯠꯇ꯭ꯔꯦꯕ ꯑꯗꯨ ꯑꯗꯨ ꯑꯣꯏꯇꯥꯥꯔꯒꯁꯨ꯫ ꯑꯗꯨꯒꯨꯝꯕ ꯏꯃꯦꯖꯇ ꯑꯗꯨꯨꯝ ꯂꯩꯕ ꯍꯥꯏꯇꯥꯔꯦꯅꯦ꯫
ꯑꯣ꯫
ꯑꯗꯨꯒ ꯑꯦꯝ ꯌꯨꯗ ꯑꯃꯨꯛ ꯇꯝꯀꯥꯟꯗ ꯃꯥꯥꯏꯁꯨ ꯑꯃꯨꯛ ꯇꯝꯃꯤꯟꯅꯩꯌꯦꯕ꯫
ꯎꯝ꯫
ꯑꯗꯨ ꯇꯝꯃꯤꯟꯅꯕꯁꯤꯗ ꯁꯨꯃꯥꯏꯅ ꯇꯧꯕ ꯍꯥꯏꯇꯥꯔꯦꯅꯦ ꯑꯥ꯫ ꯑꯩꯈꯣꯏꯅ ꯑꯃꯨꯛ ꯍꯥꯏꯗꯤ ꯃꯥꯅ ꯑꯃꯨꯛ ꯃꯥꯁꯇꯔ ꯇꯧꯍꯧꯗꯕꯒꯤ ꯑꯩꯈꯣꯏꯅ ꯑꯃꯨꯛ ꯃꯥꯁꯇꯔ ꯇꯍꯧꯕꯒꯤ ꯃꯇꯝꯁꯦ ꯑꯗꯨꯝ꯫ ꯃꯥꯁꯇꯔ ꯇꯧꯕ ꯍꯥꯏꯁ ꯄ꯭ꯔꯣ ꯑꯗꯨꯝ ꯈꯗꯤ ꯑꯗꯨꯝ ꯏꯁꯇꯗꯤ ꯇꯧꯕ ꯑꯃꯒ ꯇꯧꯗꯕꯒ ꯑꯗꯨꯝ ꯈꯦꯠꯅꯕ ꯈꯔꯗꯤ ꯑꯗꯨ ꯂꯩꯗꯀꯣ
ꯂꯩ ꯂꯩ꯫
ꯑ ꯑꯗꯨꯅ ꯍꯥꯏꯗꯤ ꯃꯇꯝꯁꯦ ꯁꯪꯅꯗꯕ꯫ ꯍꯣꯠꯅꯗꯕ ꯑꯗꯨꯝꯕ ꯃꯌꯥꯝꯁꯦ ꯁꯨꯝ ꯇꯧꯅꯕꯗꯨꯗ ꯍꯥꯏꯗꯤ ꯄꯥꯎ ꯅꯨꯡꯁꯦ ꯐꯥꯎꯅꯕꯁꯦ ꯍꯥꯏꯗꯤ꯫ ꯀ꯭ꯂꯥꯁ ꯇꯧꯔꯤꯉꯩꯗꯗꯤ ꯋꯥꯔꯤ ꯁꯥꯟꯅꯕꯗꯤ ꯌꯥꯗꯕꯅꯤꯅ ꯑꯗꯨꯃꯥꯏꯗꯣ ꯈꯔ ꯃꯇꯝ ꯄꯥꯎꯅꯕꯁꯦ ꯈꯔ ꯍꯟꯊꯈꯤꯕ꯫
ꯑꯣ ꯍꯣ꯫
ꯑꯗꯨ ꯑꯗꯨ ꯃꯥꯅ ꯌꯨꯝꯗ ꯁꯨꯝ ꯂꯩꯔꯕꯅꯤꯅ ꯀꯩ ꯍꯥꯏꯕ꯭ꯔꯣ ꯍꯥꯏꯗꯤ ꯁꯨꯝ ꯌꯨꯝꯗ ꯁꯨꯝ ꯂꯩꯕꯒꯤ ꯁꯨꯝ ꯊꯦꯡꯅꯔꯝꯃꯒ ꯎꯅꯔꯝ ꯑꯃꯒ ꯑꯁꯨꯝꯅ ꯂꯝꯕꯤ ꯑꯃ ꯆꯠꯅꯈꯤꯕꯒꯤ ꯃꯥ ꯂꯥꯞꯅꯔꯛꯄꯒꯤ ꯃꯥ ꯅꯦꯒꯦꯇꯤꯕꯤꯇꯤ ꯌꯥꯝ ꯋꯥꯡꯕꯗꯣ꯫
ꯎꯝ꯫
ꯖꯤꯂꯤꯁ ꯌꯥꯝ ꯀꯥꯕ ꯍꯥꯏꯒꯗꯔ ꯑꯗꯨꯒꯤ ꯃꯑꯣꯡꯗ ꯁꯨꯝ ꯇꯧꯅꯕ ꯍꯥꯏꯇꯥꯔꯦꯅꯦ꯫
ꯃꯥ꯫
ꯑꯗꯩ ꯃꯁꯥꯗꯨꯕꯨ ꯑꯗꯨꯝ ꯑ ꯃꯁꯥꯗꯨꯕꯨ ꯑꯗꯨꯝ ꯀꯟꯚꯤꯟꯁ ꯇꯧꯔꯦ ꯑꯗꯨꯝ ꯍꯥꯏꯔꯦ ꯑꯩ ꯑꯗꯨꯝꯕ ꯀꯩꯝ ꯂꯩꯇꯦꯀꯣ ꯃꯥ꯫ ꯐꯅ ꯇꯝꯃꯤꯟꯅ ꯇꯥꯔꯒꯁꯨ ꯈꯣꯠ ꯇꯥꯔꯒꯁꯨ ꯑꯩ ꯀ꯭ꯂꯥꯁ ꯅꯨꯡ ꯇꯦꯁ ꯅꯨꯡ ꯃꯌꯥꯝ ꯂꯩꯕꯗꯨꯒꯤ ꯑꯗꯨꯝ ꯐꯔꯛ ꯇꯥꯅꯕꯅꯤ ꯈꯣꯠꯄꯅꯤꯒ ꯍꯥꯏꯔꯒ ꯑꯗꯨꯝ ꯑꯩꯒꯤ ꯑꯣꯏꯕ ꯀꯩꯅꯣꯗ ꯑꯗꯨꯝ ꯍꯥꯏ ꯁꯗꯤ ꯍꯥꯏꯌꯦꯕꯀꯣ꯫ ꯑꯗꯨꯗ ꯍꯥꯏꯗꯤ ꯃꯇꯝꯗꯨꯗ꯫ ꯄꯥꯎꯅꯨꯡ ꯐꯥꯎꯅꯈꯤꯗꯨꯅꯁꯨ ꯃꯔꯝ ꯑꯣꯏꯔꯒ ꯁꯨꯝ ꯍꯥꯏꯗꯤ ꯂꯣꯡ ꯁꯨꯝ ꯀꯏꯁꯜꯂꯛꯑꯀꯥꯟꯗꯗꯤ ꯑꯗꯨꯗꯨꯅ ꯏꯐꯦꯛ ꯂꯥꯛꯇꯅ ꯑꯗꯨꯝ꯫ ꯃꯃꯥꯡ ꯆꯍꯤ ꯆꯍꯤꯁꯦ ꯑꯗꯨꯝ ꯂꯣꯏꯁꯟꯅꯈ꯭ꯔꯦ꯫
ꯎꯝ ꯑꯣ
ꯑ ꯑꯗꯨꯒ
ꯑꯗꯨꯃꯥꯏꯅ ꯇꯥꯔꯒ ꯑꯩꯅ ꯑꯃꯨꯛ ꯌꯥꯝ ꯅꯨꯡꯉꯥꯏꯇꯦ ꯅꯨꯡꯉꯥꯏꯔꯛꯇꯦꯁꯤꯅ ꯀꯩꯅꯣꯗ ꯑꯩꯈꯣꯏ ꯆꯦꯒꯤ ꯂꯨꯍꯣꯡꯕ ꯊꯥꯡꯗ ꯊꯥꯁꯤꯒ ꯑꯩꯀꯥꯏꯅꯩꯁꯤꯒ ꯆꯞ ꯆꯥꯅ ꯇꯥꯏꯌꯦꯕ
ꯑꯗꯩꯗ ꯑꯩꯁꯦ ꯀꯩꯅꯣ ꯇꯧꯈ꯭ꯔꯦꯕ ꯍꯥꯏꯗꯤ ꯀꯥꯏꯅꯔꯝꯗꯥꯏ ꯃꯥꯁꯨ ꯍꯥꯏꯗꯤ ꯅꯨꯄꯥ ꯇꯣꯞꯄꯒ ꯑꯗꯨ ꯇꯧꯕ ꯑꯗꯥ ꯇꯧꯕ ꯒꯥꯏꯅꯒ ꯁꯨꯝ ꯋꯥꯔꯤ ꯁꯨꯝ ꯍꯥꯏꯅꯔꯛꯄ ꯍꯥꯏꯇꯥꯔꯦ ꯃꯥ ꯅꯨꯄꯥꯅ ꯁꯨꯃꯥꯏꯅ ꯍꯥꯏꯔꯛꯏ ꯈꯣꯠꯂꯤ ꯀ ꯍꯥꯏꯔꯒ ꯀꯣꯟꯅꯒ ꯑꯩꯉꯣꯟꯗ ꯂꯤꯊꯣꯔꯛꯄ ꯍꯥꯏꯇꯥꯔꯦꯅꯦ
ꯑ ꯑ
ꯑꯗꯣ ꯅꯨꯡꯁꯤꯅꯩꯁꯦ ꯆꯍꯤ ꯑꯍꯨꯝ ꯍꯦꯟꯅ ꯅꯨꯡꯁꯤꯅꯔꯕꯅꯦ ꯑꯗꯨ ꯑꯩꯅꯗꯤ ꯋꯥꯈꯜꯗ ꯁꯨꯃꯥꯏꯅ ꯈꯜꯂꯨꯕ ꯍꯥꯏꯇꯥꯔꯦ ꯍꯥꯏꯗꯤ ꯑꯩꯈꯣꯏ ꯂꯣꯏꯁꯤꯟꯅꯔꯁꯤ ꯑꯩꯈꯣꯏꯕꯥꯅꯤ ꯊꯥꯖꯅꯕꯒꯁꯨ ꯃꯥꯡꯅꯔꯣꯏꯗ ꯀ ꯒꯥꯏꯅ ꯁꯨꯝ ꯈꯜꯂꯨꯕ ꯍꯥꯏꯇꯥꯔꯦꯅꯦ
ꯍꯣꯏ
ꯑꯗꯨꯒ ꯑꯩꯅ ꯈꯜꯂꯤꯁꯤꯅ ꯈꯪꯉꯛꯏꯁꯤꯅ ꯑꯦꯄ꯭ꯔꯤꯜ ꯁ꯭ꯋꯥꯏꯗ ꯈꯪꯕꯅꯦ ꯑꯗꯨꯒ ꯑꯩꯈꯣꯏꯒꯤ ꯆꯦꯒꯤ ꯂꯨꯍꯣꯡꯕꯁꯤꯅ ꯖꯨꯟ ꯑꯣꯏꯌꯦꯕꯀꯣ
ꯑꯗꯨꯒ ꯑꯗꯨꯒꯤ ꯑꯩꯅ ꯄꯁꯥꯏ ꯈꯪ ꯑꯄ ꯑꯗꯨꯝ ꯑꯦꯄ꯭ꯔꯤꯜꯗꯩ ꯍꯧꯔꯛꯑꯒ ꯑꯩꯖꯨ ꯑꯗꯨꯝ ꯖꯨꯟ ꯊꯥ ꯁ꯭ꯋꯥꯏꯁꯤꯕꯨ ꯑꯗꯨꯝ ꯁꯣꯛ ꯆꯠꯈ꯭ꯔꯦꯕꯀꯣ ꯍꯥꯏꯗꯤ ꯏꯆꯦꯒ ꯀꯥꯏꯅꯗꯣꯔꯦ ꯀꯩꯅꯣ ꯇꯧꯗꯣꯔꯦꯒ ꯍꯥꯏꯕꯒꯤ ꯑꯩꯉꯣꯟꯗ ꯅꯨꯡꯉꯥꯏꯇꯕꯒꯤ ꯐꯤꯂꯤꯡꯁ ꯑꯝꯇ ꯂꯩꯇ꯭ꯔꯦ ꯍꯥꯏꯗꯤ ꯃꯉꯣꯏ ꯃꯥꯏ ꯋꯥꯈꯜꯗ ꯁꯨꯝ ꯗꯥꯎꯟ ꯆꯠ ꯁꯟꯈꯤꯗꯅ ꯍꯥꯏꯇꯥꯔꯦꯅꯦꯀꯣ ꯑꯥ ꯗꯤꯠ ꯀꯗꯧ ꯁꯟꯈꯤꯗꯅ
ꯋꯥꯏ
ꯑꯗꯨꯒ ꯃꯥꯅ ꯇꯧꯊꯣꯔꯛꯄꯗꯨ ꯎꯕꯗ ꯑ꯭ꯁ ꯌꯥꯝ ꯊꯤꯅ ꯑꯩ ꯍꯧꯖꯤꯛꯇ ꯅꯤꯡꯉꯝꯃꯛꯇꯕꯗ ꯍꯥꯏꯇꯥꯔꯦꯅꯦ ꯑꯩꯅ ꯇꯧꯔꯤꯁꯤꯕꯨ ꯀꯩꯅꯣꯅꯤ ꯅꯨꯄꯤ ꯃꯆꯥꯝꯒꯤꯗꯃꯛꯇ ꯑꯁꯨꯛꯌꯥꯝ ꯀꯩꯅꯣ ꯇꯧꯔꯤꯁꯤꯕꯨ ꯑꯗꯨꯒ ꯇꯧꯒꯗꯕꯗꯅ ꯇꯧꯍꯧꯗꯕ ꯀꯥꯏꯅ ꯋꯥꯈꯟꯁꯨꯨꯃꯥꯏꯅ ꯈꯂꯛꯑꯦꯕ
ꯍꯣꯏ ꯋꯦꯁ ꯑꯣꯐ ꯑꯦꯅꯔꯖꯤꯅꯦ ꯈꯜꯂꯛꯄꯗꯣ ꯀꯣꯟꯅ
ꯑꯥ ꯑ꯭ꯁ ꯑꯩ ꯄꯪꯉꯤꯗꯒꯣ ꯀꯥꯏꯅ
ꯑꯗꯨ ꯀꯩꯁꯨ ꯀꯥꯏꯗꯦꯗ ꯀꯥꯏꯗꯦꯗꯤ ꯈꯟꯗꯣꯛꯎꯅꯣ ꯂꯥꯏꯐꯇ ꯊꯦꯡꯅꯕ ꯇꯝꯕ ꯍꯥꯏꯕ ꯑꯣꯏꯕꯩꯅꯦ ꯑꯗꯣ ꯑꯩꯁꯨ ꯀꯩꯅꯣ ꯍꯥꯏꯗꯤ ꯃꯥ ꯐꯩ ꯐꯠꯇꯦ ꯍꯥꯏꯕꯩ ꯅꯠꯇꯕꯀꯣ ꯉꯁꯥꯏꯒꯤ ꯑꯩꯅ ꯊꯦꯡꯅꯕ ꯃꯇꯝꯗ ꯑꯩꯒꯤ ꯐ꯭ꯂꯣꯗꯣ ꯑꯩꯒꯤ ꯐ꯭ꯂꯣ ꯍꯥꯏꯔꯒ ꯃꯥꯗꯣ ꯑꯩꯅ ꯅꯨꯡꯁꯤꯗꯦ ꯑꯇꯣꯞꯄꯗ ꯆꯤꯠ ꯇꯧꯒꯦ ꯍꯥꯏꯕ ꯅꯠ ꯇꯕ ꯑꯗꯨ ꯑꯣꯏꯇꯥꯔꯗꯤ ꯃꯥꯅ ꯆꯠ ꯆꯠꯈꯤꯕꯗꯨ ꯃꯥ ꯗꯤꯖ꯭ꯔꯞ ꯇꯧꯋꯦ ꯀꯩꯁꯨ ꯀꯥꯏꯗꯦꯕ ꯅꯠꯇ꯭ꯔꯥ ꯑꯩꯅ ꯑꯩꯅ ꯅꯨꯡꯁꯤꯅ ꯊꯝꯃꯤꯕ ꯄꯣꯠꯇꯨꯕꯨ ꯑꯩꯒꯤ ꯉꯁꯥꯏꯒꯤ ꯊꯕꯛꯅ ꯀꯩꯅ ꯆꯤꯟꯕꯅꯤ ꯈꯪꯗꯦ ꯑꯗꯨꯗꯤ ꯊꯕꯛ ꯈꯨꯗꯤꯡꯃꯛꯇ ꯑꯩꯅ ꯐ꯭ꯔꯦꯟ ꯁꯔꯀꯜꯁꯤꯗ ꯑꯇꯣꯞꯄ ꯑꯗꯨꯝ ꯊꯦꯡꯅꯔꯛꯇꯧ ꯂꯩꯔꯄꯣꯅꯦ ꯁꯤꯗꯤ ꯅꯦꯆꯔꯦꯜꯅꯦ ꯃꯥꯁꯨ ꯑꯗꯨꯝ ꯊꯦꯡꯅꯅꯤ ꯑꯩꯁꯨ ꯑꯗꯨꯝ ꯊꯦꯡꯅꯔꯛꯀꯅꯤ ꯅꯠꯇ꯭ꯔꯥ ꯑꯩꯒꯤ ꯂꯥꯏ ꯂꯥꯏ ꯆꯠꯄ ꯃꯇꯝꯗ ꯑꯗꯨꯕꯨ ꯈ꯭ꯋꯥꯏ ꯃꯔꯨ ꯑꯣꯏꯕꯗꯤ ꯃꯥꯒ ꯑꯩꯒ ꯊꯥꯖꯕ ꯑꯃ ꯊꯝꯃꯒ ꯏꯕꯥꯅꯤ ꯅꯨꯡꯁꯤꯅꯩꯀꯣ ꯍꯥꯏꯕ ꯄꯣꯠꯁꯦ ꯁꯤꯗ ꯇ꯭ꯔꯁ ꯊꯛ ꯑꯃ ꯊꯝꯃꯒ ꯊꯝꯕ ꯄꯣꯠꯇꯨꯅꯦꯕ ꯃꯔꯨ ꯑꯣꯏꯔꯤꯗꯤ ꯑꯗꯨ ꯑꯗꯨ ꯊꯝꯃꯤꯕ ꯑꯗꯨꯒꯤ ꯊꯝꯃꯤꯕ ꯄꯣꯠꯇꯨ ꯅꯪꯅꯗꯤ ꯊꯝꯃꯒ ꯃꯥꯅ ꯊꯝꯃꯛꯇ ꯇꯥꯔꯒꯗꯤ ꯅꯪꯅ ꯂꯥꯜꯂꯦ ꯍꯥꯏꯕꯗꯨ ꯀꯩꯁꯨꯅꯠꯇꯦꯕ ꯅꯪꯅ ꯂꯥꯟꯕ ꯀꯩꯁꯨ ꯅꯠꯇꯦꯕ ꯑꯗꯨꯏ ꯄꯣꯠ ꯑꯗꯨꯗꯤ ꯆꯠꯆꯈꯤꯁꯅꯨꯕ ꯀꯩꯁꯨ ꯀꯥꯏꯗꯦꯕꯀꯣ ꯃꯥꯅꯁꯨ ꯂꯥꯜꯂꯦ ꯍꯥꯏꯕꯒꯤ ꯑꯔꯊ ꯅꯠꯇꯕ ꯑꯩꯅ ꯍꯥꯏꯁꯦ
ꯑꯥ
ꯉꯁꯥꯏꯒꯤ ꯅꯣꯏꯅꯤꯒꯤ ꯊꯥꯖꯅꯕ ꯄꯣꯠꯇꯨ ꯍꯌꯦꯡꯋꯥꯏ ꯐꯥꯎꯕꯗ ꯊꯝꯗꯣꯏꯕ ꯄꯣꯠꯇꯨ ꯍꯧꯖꯤꯛꯇꯩ ꯍꯧꯅ ꯑꯗꯨꯃꯥꯏꯅ ꯀ꯭ꯔꯤꯌꯦꯠ ꯇꯧꯕꯗꯨ ꯉꯝꯗ ꯇꯥꯔꯒꯗꯤ ꯆꯠꯆꯒꯤꯁꯥꯅꯣ ꯀꯩꯁꯨ ꯀꯥꯏꯗꯦꯕ ꯅꯧꯔꯤꯉꯩ ꯆꯠꯈꯤꯕꯗꯨꯟ ꯐꯩꯌꯦꯕ ꯑꯃꯔꯣꯝꯗ
ꯑꯩꯁꯨ ꯅꯨꯡꯉꯥꯏꯃꯥꯟꯗꯅ ꯕ꯭ꯔꯣꯗꯒꯤ ꯃꯤꯀꯣ ꯑꯗꯨꯒꯤ ꯋꯥꯍꯩꯗꯣ ꯍꯥꯏꯇꯥꯔꯦꯅꯦ ꯍꯥꯏꯗꯤ ꯁꯝꯅ ꯍꯥꯏꯔꯒ ꯃꯩꯇꯩ ꯑ ꯏꯪꯂꯤꯁ ꯍꯥꯏꯔꯒ ꯑꯩꯈꯣꯏꯒꯤ ꯕꯤꯇ꯭ꯔꯤꯌꯦꯜꯀ ꯍꯥꯏꯕꯗꯨꯅꯦꯕꯀꯣ ꯍꯣꯏ ꯑ ꯑꯗꯨꯅ ꯑꯩꯖꯨ ꯅꯨꯡꯉꯥꯏꯃꯥꯟꯗꯗꯅ ꯑꯁꯨꯝ ꯃꯍꯣꯏꯒꯤ ꯑ ꯑꯩꯈꯣꯏ ꯏꯆꯦ ꯑꯝ ꯂꯩ ꯃꯉꯣꯟꯗ ꯑꯗꯨꯝ ꯍꯥꯏꯔꯦ ꯍꯥꯏ ꯀꯥꯏꯅꯗꯔꯤꯉꯩ ꯃꯃꯥꯡ ꯃꯔꯛ ꯃꯃꯥꯡ ꯍꯥꯏ ꯇ ꯅꯨꯃꯤꯠꯁꯦ ꯍꯥꯏꯇꯥꯔꯦꯅꯦꯀꯣ ꯁꯨꯃꯥꯏ ꯁꯨꯃꯥꯏꯟ ꯇꯧꯋꯤ ꯆꯦ ꯑꯩ ꯈꯪꯅꯕꯗꯣ ꯈꯣꯠꯄꯗꯣ ꯑꯗꯨꯝ ꯍꯥꯏ ꯈꯣꯏꯆꯦꯅꯁꯨꯍꯥꯏ ꯑꯗꯨ ꯅꯪꯒꯤꯗꯨꯗꯤ ꯕ꯭ꯔꯣꯅ ꯍꯥꯏꯕ ꯋꯥꯔꯤꯗꯨꯒ ꯆꯞ ꯃꯥꯟꯅ ꯍꯥꯏꯔꯛꯑꯦꯕ ꯑꯩꯈꯣꯏꯒꯤ ꯏꯆꯦꯗꯨꯅꯁꯨ ꯂꯩ ꯂꯩꯃꯤꯟꯅꯗ꯭ꯔꯤꯉꯥꯏꯗ ꯑꯗꯨꯛꯌꯥꯝꯅ ꯊꯥꯞꯅ ꯊꯥ ꯊꯥꯖꯅꯗ꯭ꯔꯗꯤ ꯑꯗꯨꯝ ꯍꯧꯖꯤꯛꯇꯤ ꯑꯗꯨꯝ ꯇꯧꯊꯣꯛꯑꯣ ꯀꯩꯁꯨ ꯀꯥꯏꯗꯦ ꯅꯨꯄꯤꯐꯨ ꯃꯊꯟꯗꯔ ꯍꯥꯏꯔꯒꯖꯨ ꯑꯗꯨꯝ ꯋꯥꯍꯩ ꯈꯥ ꯍꯥꯏꯔꯒ ꯑꯗꯨꯝ ꯇꯧꯊꯣꯛꯈ꯭ꯔꯦ ꯑꯗꯨꯝ
ꯑ ꯑꯗꯨꯃꯥꯏꯅ ꯑꯩꯁꯨ ꯈꯟꯗꯣꯛꯄꯗꯣ ꯍꯥꯟꯅ ꯑꯗꯨꯃꯥꯏꯅ ꯑꯦꯛꯁꯦꯞ ꯇꯧꯕ ꯉꯝꯃꯝꯗꯦꯕ ꯑꯩꯉꯣꯟꯗꯁꯨ ꯀꯣ
ꯑꯥ
ꯀꯩ ꯍꯥꯏꯅꯤ ꯑꯩ ꯍꯥꯏꯗꯤ ꯁꯥꯎꯃꯟꯕꯗꯨꯅ ꯍꯥꯏꯇꯥꯔꯦ ꯑꯩꯒꯤꯗꯤ ꯑꯃꯨꯛ ꯃꯌꯨꯝꯗꯒ ꯆꯠꯂꯒ ꯃꯃꯥꯗ ꯍꯥꯏꯔꯒ ꯍꯦꯛꯇ ꯀꯩꯅꯣ ꯇꯧꯔ ꯍꯦꯛ ꯑꯗꯨꯒ ꯑꯗꯨꯒꯤ ꯊꯥꯛꯄꯥꯎ ꯌꯧꯔꯨꯔꯕꯅꯦꯕ ꯐꯥꯖꯤꯟꯃꯟꯕꯒꯤ ꯏꯃꯥꯟꯅꯕꯁꯤꯡꯅ ꯐꯥꯖꯤꯟꯕꯒꯤ ꯆꯠꯇꯕꯩꯅꯦꯕ
ꯑ
ꯑꯗꯣ ꯄꯣꯠꯇꯨ ꯁꯨꯝ ꯈꯟꯖꯤꯜꯂꯨ ꯀꯥꯟꯗꯗꯤ ꯑꯦ ꯉꯁꯥꯏꯒꯤ ꯐꯣꯔ ꯑꯦꯛꯖꯥꯝ ꯍꯣꯏ ꯑꯩ ꯌꯦꯟꯗꯦꯝ ꯄꯥꯝꯃꯦ ꯃꯥꯅ ꯌꯦꯟꯗꯦꯝ ꯆꯥꯗ꯭ꯔꯦ ꯃꯥ ꯄꯥꯝꯗ꯭ꯔꯦ ꯑꯗ ꯃꯥꯅ ꯆꯥꯗꯦ ꯍꯥꯏ ꯄꯣꯠꯇꯨꯗ ꯃꯥꯅ ꯄꯥꯝꯗ꯭ꯔꯦ ꯍꯥꯏ ꯄꯣꯠꯇꯣ ꯆꯥꯕ ꯑꯦꯂꯔꯖꯤ ꯂꯩ ꯍꯥꯏ ꯈꯜꯂꯦ ꯐꯣꯔ ꯑꯦꯛꯖꯥꯝꯄꯜ ꯀꯣ ꯌꯦꯟꯗꯦꯝ ꯁꯤ ꯑꯦꯂꯔꯖꯤ ꯂꯩꯔꯦ ꯑꯩꯅ ꯌꯦꯟꯗꯦꯝꯁꯦ ꯑꯗꯨꯝ ꯏꯔꯣꯟꯁꯤꯜꯂꯒ ꯆꯥꯁꯤꯟꯕ ꯃꯥꯀꯩꯁꯨ ꯅꯨꯡꯉꯥꯏꯔꯣꯏꯗꯅ ꯁꯤꯔꯣꯏꯗꯅ ꯑꯩꯉꯣꯟꯗ
ꯃꯥꯅꯦ ꯃꯥꯅꯦ ꯑꯗꯨꯗꯤ ꯑꯗꯨꯝ ꯃꯁꯥꯅ ꯇꯥꯕꯁꯤ ꯃꯤꯒꯤ ꯅꯨꯡ ꯅꯨꯡꯉꯥꯏꯇꯅꯕ ꯇꯧꯕꯒ ꯃꯥꯟꯅꯗꯣꯏꯅꯤ
ꯃꯥꯅꯦ ꯑꯗꯣ ꯉꯁꯥꯏꯒꯤ ꯅꯨꯡꯁꯤꯅꯕ ꯃꯇꯝꯗ ꯀꯝꯄꯜꯁꯔꯤ ꯖꯨꯂꯁꯤ ꯍꯥꯏꯕꯁꯤ ꯂꯥꯛꯀꯅꯤ ꯖꯨꯂꯁꯤ ꯌꯥꯎꯗ ꯇꯥꯔꯗꯤ ꯅꯨꯡꯁꯤꯕꯁꯨ ꯁꯦꯡꯗꯦꯕ ꯅꯠꯇ꯭ꯔꯥ ꯑꯗꯨꯕꯨ ꯖꯤꯂꯁꯤꯁꯤꯅ ꯃꯔꯝ ꯑꯣꯏꯔꯒ ꯖꯤꯂꯁꯤꯅ ꯃꯔꯝ ꯑꯣꯏꯔꯒ ꯖꯦꯂꯁꯤꯁꯤꯅ ꯀꯩꯅꯣ ꯀꯥꯔꯠ ꯑꯣꯏꯅ ꯁꯤꯖꯤꯟꯅꯔꯒ ꯑꯇꯣꯞꯄ ꯅꯨꯄꯥꯗ ꯑꯣꯏꯅ ꯀꯣꯏꯒꯦ ꯍꯥꯏꯕꯁꯦ ꯀꯣꯡꯒꯥꯏ ꯑꯝꯂꯩ ꯌꯥꯎꯋꯦꯕ ꯅꯨꯄꯤ ꯑꯇꯣꯞꯄ
ꯑꯥ
ꯁꯤꯅꯨꯄꯥꯁꯤꯃ ꯀꯥꯏꯅꯍꯧꯔꯒꯦ ꯃꯥꯒꯤ ꯑꯁꯣꯏꯕ ꯊꯤꯍꯧꯔꯒꯦ ꯀꯩꯅꯣ ꯇꯧꯍꯧꯔꯒꯦ ꯇꯧꯔꯒ ꯍꯦꯛꯇ ꯊꯤꯕ ꯌꯥꯕ ꯊꯤꯔꯒ ꯁꯣꯏ ꯍꯦꯛ ꯁꯣꯏꯈꯤ ꯈꯪꯕꯒ ꯑꯃꯗꯨ ꯃꯥ ꯄꯥꯎꯐꯥꯎꯅꯩ ꯅꯨꯄꯥꯥ ꯑꯝ ꯊꯣꯛ ꯀꯣꯏꯈꯤꯕꯁꯨ ꯃꯤ ꯌꯥꯎꯋꯦꯕ ꯀꯣꯟꯅ
ꯑꯥ
ꯑꯗꯨ ꯅꯠꯇꯕꯤꯗ ꯉꯁꯥꯏꯒꯤ ꯊꯥꯔꯠ ꯄꯥꯔꯇꯤꯁꯤꯃ ꯍꯦꯛ ꯌꯥꯎꯗ꯭ꯔꯤꯉꯩꯗ ꯀꯥꯏꯅꯈꯤꯕꯖꯦ ꯑꯗꯨꯝ ꯍꯟꯖꯤꯟꯅꯔꯛꯀꯅꯦꯕ ꯊꯔꯠ ꯄꯥꯔꯇꯤ ꯍꯦꯛ ꯌꯥꯎꯒꯤ ꯇꯥꯔꯕ ꯊꯥꯔꯠ ꯄꯥꯔꯇꯤ ꯍꯥꯏꯗꯤ ꯃꯥꯒꯤ ꯃꯥꯅ ꯈꯪꯅꯕ ꯅꯨꯄꯤ ꯑꯇꯣꯞ ꯅꯨꯄꯥ ꯑꯇꯣꯞꯄꯅꯤ ꯈꯪꯗꯦ ꯅꯠꯇ꯭ꯔꯒ ꯅꯪꯅ ꯈꯪꯅꯕ ꯅꯨꯄꯤ ꯑꯇꯣꯞꯄꯅꯤ ꯈꯪꯗꯦ ꯊꯥꯔꯠ ꯄꯥꯔꯇꯤꯁꯦ ꯍꯦꯛ ꯌꯥꯎ ꯇꯥꯔꯕ ꯑꯗꯨꯝ ꯀꯥꯏꯅꯕꯒꯤ ꯆꯥꯟꯁꯦ ꯑꯗꯨꯝ ꯋꯥꯡꯕꯅꯦꯕ
ꯆꯨꯝꯃꯤ ꯆꯨꯝꯃꯤ ꯕ꯭ꯔꯣꯅ ꯍꯥꯏꯗꯣ ꯌꯥꯝ ꯆꯨꯝꯕ ꯑꯩꯁꯨ ꯈꯪꯉꯦ ꯍꯥꯏꯗꯤ ꯑꯩꯉꯣꯟꯗꯁꯨ ꯊꯣꯛꯏꯗꯨꯁꯨ ꯊꯥꯔꯠ ꯄꯥꯔꯇꯤ ꯑꯃ ꯌꯥꯎꯁꯜꯂꯛꯄꯗꯨꯒ ꯃꯄꯥ ꯆꯥꯅꯈꯤꯕꯅꯦꯕ
ꯑꯥ
ꯑꯗꯨꯅ ꯑꯩꯗꯣ ꯈꯜꯂꯦ ꯕ꯭ꯔꯣ ꯍꯥꯏꯗꯤ ꯑꯪ ꯕ꯭ꯔꯣ ꯑꯩꯈꯣꯏꯅꯁꯨ ꯈꯜꯂꯨꯏꯖꯤꯒ ꯑꯣꯏꯔꯛꯄ꯭ꯔꯖꯨ ꯀꯩꯅꯣ ꯇꯧꯕꯩ ꯋꯥ ꯅꯠꯇꯕ ꯑꯣ ꯌꯥꯝꯅ ꯑꯍꯦꯟꯕ ꯊꯤꯕꯩ ꯋꯥꯖꯨ ꯅꯠꯇꯦꯕꯀꯣ
ꯑ
ꯑꯩꯈꯣꯏꯁꯨ ꯑꯦꯝꯌꯨ ꯆꯠꯂꯤꯅꯤ ꯑꯦꯝꯌꯨ ꯆꯠꯄ ꯍꯥꯏꯗꯤ ꯑꯗꯨꯝ ꯂꯣꯏ ꯊꯦꯡꯅꯩꯅꯤꯗꯅ
ꯃꯥ
ꯑꯗ ꯏꯚꯟ ꯑꯗꯨꯗꯕꯧ ꯑꯩꯈꯣꯏꯁꯦ ꯑꯗꯨꯝ ꯃꯤꯅ ꯑꯗꯨꯝ ꯀꯩꯅꯣ ꯇꯧꯔꯛꯄ ꯆꯞꯈꯠꯂꯛꯄ ꯑꯗꯨꯝ ꯌꯥꯎꯋꯦꯕꯀꯣ ꯑꯩꯗꯤ ꯃꯤꯅ ꯑꯗꯨꯝ ꯐ꯭ꯂꯦꯠ ꯇꯧꯔꯛꯄ ꯈꯣꯂꯛꯄ ꯑꯗꯨꯝ ꯏꯟꯕꯦꯁ ꯎꯂꯛꯄ ꯑꯗꯨꯝ ꯌꯥꯎꯋꯦꯕ ꯈꯣꯏꯗ ꯃꯄꯥꯟ ꯊꯣꯛꯏ ꯈꯣꯠꯂꯤ ꯍꯥꯏ ꯑꯥ
ꯀꯥꯏꯗꯒꯤꯅꯦ ꯑꯩꯈꯣꯏꯅ ꯍꯧꯖꯤꯛ ꯄꯥꯈꯪ ꯑꯣꯏꯔꯤꯉꯩꯗ ꯑꯗꯨꯃꯥꯏꯅ ꯊꯦꯡꯅꯍꯧꯗꯅ ꯍꯌꯦꯡ ꯑꯩ ꯅꯨꯄꯤ ꯊꯤꯔꯕ ꯃꯇꯨꯡ ꯊꯦꯡꯅꯒꯦ ꯑꯗꯨꯗꯤ ꯆꯩ ꯆꯥꯔꯣꯏꯗ꯭ꯔꯣ ꯅꯠꯇ꯭ꯔꯣ
ꯃꯥꯅꯤ ꯑꯗꯨ ꯆꯨꯝꯃꯤ
ꯃꯥꯖꯨ ꯍꯌꯦꯡ ꯃꯋꯥ ꯂꯩꯒꯦ ꯈꯜꯂꯣ ꯀꯅꯥꯅꯣꯃ ꯍꯌꯦꯡ ꯃꯥ ꯃꯧ ꯑꯣꯏꯔꯀꯥꯟꯗ ꯅꯨꯄꯥ ꯑꯇꯣꯞꯄ ꯀꯣꯏꯕꯗꯨꯗꯤ ꯆꯩ ꯆꯥꯒꯗꯕ ꯋꯥ ꯉꯥꯛꯇꯅꯦꯕ ꯅꯧꯔꯤꯉꯩꯖꯤꯗ ꯊꯦꯡꯅ ꯍꯧꯔꯤꯁꯤꯅꯅꯦ ꯑꯩꯉꯣꯟꯗ ꯌꯥꯝ ꯊꯤꯅ ꯐꯩ ꯍꯥꯏꯕ ꯄꯣꯠꯇꯣ ꯄꯥꯈꯪ ꯑꯣꯏꯕꯧ ꯂꯥꯏꯐꯁꯦ ꯁꯤꯗꯅꯦ ꯅꯪ ꯑꯦꯟꯖꯣꯏ ꯇꯧꯍꯧꯗꯣꯏꯖꯦ
ꯃꯥꯅꯦ ꯃꯥꯅꯦ ꯑꯗꯨꯃꯥꯏ ꯈꯟꯇꯣꯛꯑꯦꯕ ꯑꯩꯖꯨ ꯑꯗꯨꯒ ꯑꯗꯩ
ꯑꯃꯦꯔꯤꯀꯥꯗ ꯐ꯭ꯔꯥꯟꯁꯇ ꯀꯩꯗ ꯏꯃꯥꯏ ꯂꯨꯍꯣꯡꯗꯕꯤꯗ ꯃꯆꯥ ꯄꯣꯛꯇꯅ ꯈꯣꯠꯇꯅ ꯔꯣꯅꯥꯜꯗꯣ ꯐꯥꯎꯕ ꯖꯣꯔꯖꯤꯅꯥꯒ ꯉꯂꯥꯡ ꯅꯍꯥꯟꯗ ꯈꯛꯇ ꯂꯨꯍꯣꯡꯉꯤꯅꯦ ꯃꯆꯥ ꯃꯔꯤ ꯃꯇꯨꯡꯗ
ꯃꯥꯅꯤ
ꯑꯗꯨꯃꯥꯏꯅ ꯋꯥꯈꯜ ꯆꯥꯎꯊꯣꯛ ꯂꯩꯕꯗꯣ ꯀꯩꯁꯨ ꯀꯥꯏꯗꯦ
ꯑꯩꯖꯨ ꯑꯗꯨꯝ ꯇꯧꯁꯦ ꯕ꯭ꯔꯣ ꯑꯁ ꯌꯥꯗꯤ ꯌꯥꯗꯦ ꯍꯥꯏꯗꯤ ꯑꯩꯖꯨ ꯖꯨꯟ ꯖꯨꯟꯒꯤ ꯁ꯭ꯋꯥꯃꯤꯠ ꯁ꯭ꯋꯥꯏꯗ ꯇꯧꯕꯅꯦ
ꯑꯗꯣ ꯖꯨꯟ ꯂꯣꯏꯔ ꯐꯥꯎꯕ ꯑꯗꯨꯝ ꯉꯝꯗꯦ ꯑꯗꯨꯁꯨ ꯍꯣꯏ ꯈꯔ ꯋꯥꯏ ꯑꯗꯨꯒ ꯑꯗꯨꯝ ꯖꯨꯂꯥꯏꯗꯩ ꯑꯗꯨꯝ ꯈꯔ ꯐꯈ꯭ꯔꯦ ꯑꯗꯩ ꯀꯥꯎꯒ꯭ꯔꯦ ꯗꯨꯝ ꯑꯥ ꯇꯥꯕ꯭ꯔꯥ ꯕ꯭ꯔꯣ ꯎꯝ ꯎꯝ ꯑꯥ ꯇꯥꯏ ꯇꯥꯏ ꯕ꯭ꯔꯣ
ꯑꯥ ꯍꯣꯏ ꯑꯩ ꯆꯥꯛꯁꯨ ꯑꯝꯇ ꯄꯠ ꯆꯥꯊꯣꯛꯏꯒꯦ ꯂꯣꯏꯔ ꯃꯨꯛ ꯇꯧꯔꯛꯀꯦ ꯇꯧꯅꯔꯦ ꯍꯣ ꯍꯣꯏ ꯎꯝ